ꯍꯜꯂꯣ
ꯇꯥꯕ꯭ꯔꯣ
ꯇꯥꯏꯌꯦ
ꯀꯩꯗꯧꯔꯤꯅꯣ
ꯐꯝꯃꯤ
ꯎꯝ ꯆꯥꯛ ꯏꯟꯖꯥꯡꯗꯤ ꯆꯥꯗ꯭ꯔꯕꯣ ꯀꯃꯥꯏꯅ ꯇꯧꯔꯒꯦ
ꯆꯥꯈ꯭ꯔꯦ ꯅꯪ ꯆꯥꯔꯕꯣ
ꯑꯩꯁꯦ ꯆꯥꯛ ꯇꯣꯛꯑꯒ ꯑꯗꯨꯝ ꯅꯪꯉꯣꯟꯗ ꯐꯣꯟ ꯇꯧꯔꯛꯏꯁꯤ
ꯀꯩ ꯏꯟꯖꯥꯡ ꯆꯔꯕꯥ
ꯎꯝ ꯍꯋꯥꯏ ꯊꯣꯡꯉꯝꯅꯦ ꯏꯔꯣꯝꯕ ꯑꯃꯅꯦ ꯑꯗꯨꯒ ꯉꯥ ꯑꯇꯥꯎꯕꯒ ꯆꯥꯏ
ꯌꯥꯝ ꯍꯥꯎꯔꯝꯃꯅꯤꯗ ꯑꯗꯨꯗꯤ
ꯎꯝ ꯍꯥꯎꯇꯦꯗꯤ ꯍꯥꯏ ꯌꯥꯔꯔꯣꯏ ꯍꯥꯏꯗꯤ ꯍꯋꯥꯏ ꯑꯣꯏꯔꯁꯨ ꯑꯩꯈꯣꯏꯒꯤ ꯍꯋꯥꯏ ꯃꯈꯜ ꯃꯌꯥꯝ ꯂꯩꯗꯅ
ꯍꯣꯏ
ꯍꯋꯥꯏ ꯀꯥꯡꯇꯛꯁꯨ ꯌꯥꯎꯔꯦ ꯃꯨꯛꯁꯣꯔꯤꯁꯨ
ꯄꯨꯟꯅ ꯊꯣꯝꯖꯤꯜꯂꯤꯔꯕ
ꯎꯝ ꯄꯨꯟꯅ ꯊꯣꯡꯉꯦ ꯇꯛ ꯇꯛꯈꯥꯏꯔꯒ ꯊꯣꯡꯕꯤꯗꯣ ꯑꯗꯨꯃꯥꯏꯅ ꯊꯣꯡꯉꯦ
ꯉꯗꯤ ꯀꯩ ꯑꯥ ꯉꯥꯏ ꯀꯩ ꯉꯅꯣ
ꯉꯥꯁꯦ ꯑꯩꯅ ꯈꯟꯕꯗ ꯑꯩꯈꯣꯏꯒꯤ ꯑꯁꯤꯗ ꯃꯄꯥꯟ ꯂꯝꯗꯒꯤ ꯄꯨꯔꯛꯄ ꯑꯥ ꯑꯥꯏꯁꯇꯣ ꯈꯪꯉꯤꯗꯅ ꯑꯥꯏꯁꯇ ꯍꯥꯞꯄꯒ ꯄꯨꯔꯛꯄ ꯉꯥ
ꯀꯩꯅꯣꯗꯣ ꯎꯨꯟꯒꯤ ꯉꯥꯒ ꯍꯥꯏꯅꯕꯗꯣ
ꯎꯝ
ꯎꯝ ꯉꯍꯩꯗꯤ ꯅꯠꯇ꯭ꯔꯦ ꯔꯧ ꯑꯣꯏꯅ ꯇꯧꯔꯦ
ꯑꯣ
ꯅꯣꯏꯔꯣꯝ ꯅꯣꯏ ꯑꯗꯨꯗ ꯅꯣꯏ ꯑꯗꯥꯋꯥꯏ ꯃꯅꯥꯛꯇꯗꯤ ꯉꯥ ꯀꯩꯀꯥꯗꯤ ꯐꯪꯗ꯭ꯔꯣ
ꯐꯪꯗꯦ
ꯍꯥꯏꯗꯤ ꯗꯨꯀꯥꯟ ꯀꯩꯀ ꯑꯝꯇ ꯂꯩꯇꯕ꯭ꯔꯣꯕ
ꯂꯩꯇ ꯏꯟꯖꯥꯡ ꯅꯄꯤ ꯌꯣꯟꯕ ꯐꯧ ꯂꯩꯇꯦ
ꯎꯝ ꯅꯍꯥꯟ ꯅꯅꯥꯎꯄꯤ ꯌꯨꯝ ꯆꯠꯂꯨꯗꯨꯗꯤ ꯏꯟꯖꯥꯡ ꯅꯥꯄꯤ ꯄꯨꯔꯛꯇ꯭ꯔꯣ
ꯄꯔ ꯑꯦ ꯈꯔ
ꯑꯣ
ꯑꯗꯨꯨꯁꯨ ꯀꯨꯏꯅ ꯊꯝꯕ ꯌꯥꯗꯦꯗꯅ
ꯀꯩꯁ ꯌꯥꯝ ꯄꯔꯦꯒꯣ
ꯁꯧꯒ꯭ꯔꯤꯅꯦ ꯌꯦꯟꯗꯦ ꯌꯥꯝ ꯃꯔꯨ ꯈꯔ ꯃꯔꯨꯁꯨ ꯈꯂ ꯆꯥꯔꯒ ꯄꯠꯇꯅ ꯂꯪꯊꯣꯛꯈ꯭ꯔꯦ
ꯑꯣ
ꯑꯗꯨꯗꯒꯤ ꯀꯥꯔꯣꯠ ꯁꯦꯕꯣꯠ ꯚꯦꯂꯟꯇ꯭ꯔꯤ
ꯎꯝ
ꯇꯨꯕꯨ ꯈꯛꯇꯅꯤꯗ ꯆꯦꯡꯒ
ꯑꯣ ꯅꯪꯗꯤ ꯕꯦꯂꯦꯟꯗ꯭ꯔꯤ ꯆꯥꯕ ꯍꯩꯅꯅꯕ꯭ꯔꯣ
ꯍꯥꯏꯅꯗꯤ ꯑꯣꯃꯣ ꯃꯔꯛ ꯃꯔꯔꯛꯇ ꯕꯔꯥ ꯑꯒ ꯍꯧꯔꯕꯗꯤ ꯆꯥꯕ ꯏꯔ ꯗꯤ ꯍꯩꯅꯗꯦ ꯀꯥꯡꯉꯧꯁꯨ ꯄꯥꯛ ꯍꯩꯅꯕ ꯑꯣꯏꯗꯦ
ꯃꯥ ꯅꯣꯏ ꯄꯣꯔꯛꯏꯕ ꯀꯥꯔ ꯑꯗꯨꯗꯤ ꯀꯔꯝꯕ ꯍꯥꯏꯗꯤ ꯀꯥꯔ ꯇꯣꯏꯔꯁꯨ ꯀꯥꯔꯣ ꯑꯈꯥꯕꯤ ꯑꯃ ꯂꯩꯔꯦ ꯑꯗꯒꯤꯒꯥꯔꯣꯠ ꯑꯃ ꯃꯇꯨꯝ ꯇꯥꯕꯤꯗꯣ
ꯎꯝ
ꯑꯪ ꯀꯔ ꯃꯈ ꯀꯥꯔ ꯑꯣꯏꯒꯦ
ꯀꯥꯔꯣꯠ ꯑꯅꯤꯃꯛꯅꯦ ꯑꯗꯨ ꯑꯈꯥꯕꯤꯗꯨ ꯆꯥꯅꯤꯡꯗꯦ ꯑꯗꯨꯅ ꯑꯁꯤꯗꯤ ꯑꯗꯨꯝ ꯄꯠꯂ ꯃꯥꯡꯈ꯭ꯔꯅꯤ ꯑꯩꯅꯁꯨ ꯍꯥꯏꯔꯝꯃꯤꯅꯦ ꯁꯤ ꯑꯈꯥꯕꯁꯤ ꯀꯩꯗꯧꯕꯩ ꯄꯣꯔꯛꯏꯅꯣꯅ ꯆꯥꯔꯨ ꯆꯥꯔꯨꯣꯏ ꯄꯠꯂꯛ ꯃꯥꯒ ꯔꯅꯤꯌꯦ
ꯈꯥꯔꯣ ꯈꯥꯔꯣꯠ ꯑꯈꯥꯕꯤꯁꯦ ꯀꯃꯥꯏ ꯀꯔꯣ ꯀꯔꯣ ꯀꯔꯣꯔ ꯑꯈꯥꯕꯤꯁꯦ ꯀꯃꯥꯏꯅ ꯆꯥꯒꯅꯤ ꯍꯥꯏ ꯀꯥꯟꯗ
ꯑꯩꯈꯣꯏꯅ ꯑꯩꯈꯣꯏ ꯏꯃꯅ ꯌꯨꯝꯗ ꯄꯤꯖꯀꯥꯟꯗꯗꯤ ꯁꯨꯃꯥꯏꯅ ꯄꯤꯖꯩꯌꯦ ꯀꯔꯀꯥ ꯄꯤꯖꯩ ꯏꯁꯤꯡ ꯏꯁꯤꯡ ꯑꯁꯥꯕꯗ
ꯇꯤꯡꯊꯣꯛꯑꯒ ꯊꯣ ꯇꯧꯔꯒ ꯍꯥꯞꯄꯦꯕꯀꯣ ꯀꯥꯔꯣ ꯑ ꯈꯥꯕꯤꯤꯆꯥ
ꯎꯝ
ꯑꯗꯨꯒ ꯑꯂꯨ ꯄꯤꯁ ꯄꯤꯁ ꯑꯣꯏꯅ ꯃꯆꯥ ꯃꯆꯥ ꯈꯥꯏꯔꯅꯤꯗꯅ ꯑꯗꯨꯒ ꯊꯥꯎꯁꯤꯅ ꯈꯔ ꯅꯝꯂꯞ ꯇꯧꯔꯒ ꯇꯤꯜꯍꯧ ꯈꯤꯇꯪ ꯉꯧꯔꯒ ꯑꯗꯨꯃꯥꯏꯅ ꯇꯧꯔꯒ ꯇꯧꯋꯦ ꯍꯥꯎꯋꯦ ꯑꯗꯨ ꯑꯗꯨ ꯁꯥ ꯑꯗꯨꯗꯤ
ꯎꯝ ꯅꯪꯗꯤ ꯇꯧꯕ ꯍꯩꯇꯕ
ꯎꯝ ꯍꯥꯏꯗꯤꯦꯗ
ꯀꯩꯀꯩ ꯌꯦꯟꯁꯥꯡꯅꯅꯥꯅ ꯊꯣꯡꯕ ꯍꯩꯁꯤꯅ
ꯀꯩꯀꯦꯜ ꯁ ꯍꯥꯏꯀꯥꯟꯗꯦ ꯉꯥ ꯊꯣꯡꯕꯗꯤ ꯑꯃꯗꯤꯝꯗꯤ ꯀꯥ ꯍꯦꯟꯅ ꯍꯩꯇꯦꯕꯀꯣ
ꯎꯝ
ꯑꯗꯨꯒ ꯊꯣꯡꯗ ꯌꯥꯗꯦ ꯍꯥꯏꯔꯗꯤ ꯑꯗꯨꯝ ꯍꯩꯅꯤ
ꯎꯝ ꯀꯩꯗꯤ
ꯅꯪꯒ ꯌꯦꯟ ꯊꯣꯡꯕ ꯑꯃ ꯐꯖꯅ ꯍꯩꯔꯦ ꯁꯟ ꯊꯣꯡꯕ ꯑꯃ ꯍꯩꯔꯦ
ꯎꯝ
ꯀꯩꯅꯣꯒ ꯑꯣꯛ ꯊꯣꯡꯕꯒ ꯐꯖꯅ ꯍꯩ
ꯎꯝ ꯑꯍꯥꯝꯕꯒ ꯑꯅꯤꯁꯨꯨꯕꯒꯗꯣ ꯑꯝꯇ ꯆꯥꯒꯦꯗꯅ ꯑꯅꯤꯁꯨꯨꯕ ꯅꯠꯇꯦ ꯑꯍꯨꯝꯁꯨꯨꯕ
ꯑꯁ ꯅꯪ ꯑꯗꯨ ꯆꯥꯒꯦ ꯍꯥꯏꯗꯤ ꯑ ꯀꯃꯥꯏꯅ ꯊꯥꯎ ꯌꯥꯎꯗꯕꯤ ꯊꯣꯡꯕ ꯆꯥꯕ ꯄꯥꯝꯕ꯭ꯔꯥ
ꯎꯝ ꯊꯥꯎ ꯌꯥꯎꯔꯒ
ꯎꯝ ꯊꯥꯎ ꯌꯥꯎꯔꯒ ꯍꯥꯏꯁꯦ ꯑꯥ ꯌꯦꯟꯗꯔꯣ ꯑꯣꯛꯇꯔꯣ
ꯌꯦꯟꯗ ꯑꯣꯛꯇꯗꯤ ꯊꯥꯎ ꯌꯥꯎꯗꯕꯤ
ꯎꯝ ꯑꯣꯛꯇꯗꯤ ꯑꯣꯛꯁꯦ ꯑꯩꯅ ꯊꯣꯡꯒꯥꯟꯗꯗꯤ ꯁꯨꯃꯥꯏꯅ ꯊꯣꯡꯉꯤꯗ ꯑꯌꯥꯝꯕ ꯍꯥꯏꯗꯤ ꯊꯣꯡꯕ ꯍꯥꯏꯔꯗꯤ ꯑꯩꯈꯣꯏ ꯐꯨꯠꯄ ꯍꯥꯏꯒꯗ꯭ꯔꯥ
ꯎꯝ
ꯊꯣꯡꯕꯕꯨꯗꯤ ꯑꯃꯗꯨꯁꯨ ꯊꯣꯡꯕ ꯍꯩꯌꯦꯕꯀꯣ
ꯎꯝ
ꯑꯗꯨꯝ ꯑꯩꯅ ꯆꯥꯛꯀꯥꯟꯗꯗꯤ ꯑꯗꯨꯝ ꯍꯥꯏꯗꯤ ꯃꯥꯒꯤ ꯇꯤꯜꯍꯧ ꯆꯅꯝꯁꯦ ꯁꯨꯒꯥꯏꯔꯅꯤꯗꯅ
ꯎꯝ
ꯆꯖꯤꯔꯥꯄ ꯍꯥꯏꯒꯦꯁꯦ ꯑꯣꯛ ꯊꯣꯡꯕꯒꯤ ꯑꯩꯅ ꯊꯣꯡꯕꯩ ꯅꯤꯌꯣꯝꯗꯝꯇꯅ ꯍꯥꯏꯒꯦ
ꯎꯝ
ꯎꯝ ꯁꯤꯡꯁꯦ ꯂꯧꯀꯥꯟꯗ ꯒ꯭ꯔꯥꯏꯟꯗꯔꯗ ꯁꯨꯒꯥꯏꯕꯅ ꯐꯩꯌꯦꯕꯀꯣ ꯑꯗꯩ ꯈꯨꯠꯅ ꯁꯨꯕꯗꯨꯗꯤ ꯀꯥ ꯍꯦꯟꯅ ꯇꯣꯏꯕ ꯉꯝꯗꯦꯕ
ꯎꯝ
ꯒ꯭ꯔꯥꯏꯟꯗꯔꯗ ꯑꯣꯠꯈꯥꯏꯔꯒ ꯆꯅꯝꯁꯨ ꯒ꯭ꯔꯥꯏꯟꯗꯔꯗ ꯑꯣꯠꯈꯥꯏꯔꯅꯤ ꯑꯗꯨꯒ ꯀꯩꯅꯣ ꯇꯧꯕ ꯃꯥꯒꯤ ꯖꯤꯔꯥ ꯍꯥꯞꯄꯅꯤ ꯃꯆꯜꯍꯥꯞꯄꯅꯤ ꯇꯤꯜꯍꯧ ꯍꯥꯞꯄꯅꯤ ꯑꯗ ꯃꯣꯔꯣꯛꯁꯤꯅ ꯃꯣꯔꯣꯛ ꯎ ꯃꯣꯔꯣꯛꯁꯦ
ꯎꯝ
ꯑꯇꯦꯛꯄ ꯑꯣꯏꯒꯦꯔꯥ ꯑꯀꯪꯕ ꯒꯦꯔꯥ ꯃꯥꯒꯤ ꯆꯥꯟꯅꯒꯗꯕ ꯆꯥꯡ ꯍꯥꯞꯄꯅꯤꯗꯅ
ꯎꯝ
ꯑꯗꯨꯒ ꯀꯩꯅꯣ ꯇꯧꯕꯥꯏꯇꯔꯦ ꯐꯖꯅ ꯑꯣꯠꯈꯥꯏꯔꯅꯦꯕ ꯊꯨꯝꯁꯨ ꯍꯥꯞꯄꯒ ꯁꯥꯗꯨꯗ ꯆꯪꯅꯕ ꯐꯖꯅ ꯈꯥꯏꯔꯅꯤꯗꯅ ꯍꯥꯏꯗꯤ ꯃꯥꯒꯤ ꯍꯣꯔꯦꯟ ꯀꯥꯝꯃꯛꯀꯗꯕ ꯃꯍꯤꯒꯤ ꯆꯥꯡꯗꯣ ꯍꯥꯞꯄꯒ ꯀꯥꯝꯃꯒ ꯃꯔꯤꯔꯛ ꯃꯉꯥꯔꯛ ꯀꯥꯃꯜꯂꯀꯥꯟꯗ ꯃꯨꯟꯂꯦꯗꯅ
ꯎꯝ
ꯑꯗꯨꯒ ꯆꯥꯕꯒꯤ ꯃꯍꯥꯎꯁꯤꯗꯤ ꯌꯥꯝꯊꯤꯅ ꯍꯥꯎꯒ꯭ꯔꯖꯅꯦ ꯑꯗꯨꯗ
ꯑꯝꯇ ꯄꯤꯍꯧ ꯗꯅ
ꯏꯁ ꯑꯗ ꯄꯤꯖ ꯑꯩ ꯄꯩꯁꯥ ꯄꯥꯏꯔ ꯀꯥꯟꯗ ꯄꯤꯖꯒꯦ ꯑꯩ ꯍꯧꯖꯤꯛꯇꯤ ꯄꯩꯁꯥ ꯂꯨꯄꯥꯝ ꯄꯥꯏꯗꯦ
ꯑꯁ
ꯆꯥꯅꯤꯡꯕ꯭ꯔꯅꯦ ꯅꯪꯕꯣ
ꯆꯥꯅꯤꯉꯦ
ꯑꯗꯣ ꯅꯪꯗꯤ ꯑꯌꯨꯛ ꯄꯨꯡꯈꯥꯗꯒꯤꯩ ꯊꯕꯛ ꯆꯠꯕ ꯊꯛꯕ ꯃꯐꯝꯗꯅ ꯄꯦꯁꯦꯟ ꯌꯥꯝ ꯆꯟꯕ꯭ꯔꯥ ꯏꯁ꯭ꯇꯥꯐ ꯀꯌꯥ ꯂꯩ ꯀꯃꯥꯏ ꯇꯧꯒꯦ ꯅꯣꯏ ꯊꯕꯛꯇꯣ ꯄꯨꯡ ꯀꯌꯥꯗꯒ ꯁꯨꯇꯤ ꯊꯥꯒꯦ
ꯄꯨꯡ ꯇꯔꯨꯛ ꯃꯈꯥꯏꯗ ꯆꯠꯂꯦ ꯑꯗꯨꯣ ꯉꯁꯤꯗꯤ ꯄꯦꯁꯦꯟ ꯌꯥꯝꯃꯦ
ꯍ
ꯍꯥꯏꯗꯤ ꯄꯁ ꯌꯥꯝꯃꯦ ꯍꯥꯏꯁꯦ ꯇꯦꯁ ꯀꯩ ꯐꯥꯗꯣ ꯑꯗꯨꯝ ꯑꯌꯥꯝ ꯑꯌꯥꯝꯕ ꯂꯥꯛꯄꯅꯤꯅꯅꯦ ꯊꯕꯛ ꯑꯗꯨꯝ ꯆꯤꯜꯂꯦ ꯄꯨꯡ ꯇꯥꯈꯤꯕꯁꯨ ꯀꯔꯤꯝ ꯈꯪꯍꯧ ꯇꯔꯦꯠ ꯑꯌꯨꯛꯇꯁꯨ ꯌꯨꯝꯗ ꯆꯠꯂꯒ ꯀꯂꯦꯛꯁꯟ ꯇꯧꯕꯗꯣ
ꯑ
ꯑꯗꯨ ꯇꯧꯔꯨꯔꯤꯌꯦ ꯑꯗꯨꯗ ꯃꯇꯝꯁꯨ ꯑꯗꯨꯝ ꯂꯧꯈ꯭ꯔꯦ ꯑꯗꯨ ꯆꯠꯄꯗꯨꯗ ꯁꯦꯀꯨꯔꯤꯇꯤꯒ ꯆꯠꯃꯤꯟꯅꯩꯌꯦ ꯃꯥ ꯃꯣꯡꯁꯥꯡꯒꯩ ꯅꯨꯡꯁꯥꯡꯈꯩꯗ ꯍꯣꯏ ꯏꯕꯥꯅꯤ ꯈꯛꯇ
ꯎꯝ
ꯑꯌꯨꯛꯇ ꯆꯠꯂꯨꯔꯦ ꯍꯜꯂꯛꯑꯦ ꯑꯗꯨꯒ ꯁꯦꯝꯄꯜ ꯀꯩꯀꯥꯗꯨ ꯄ꯭ꯔꯣꯁꯦꯁ ꯇꯧꯅꯕ ꯍꯣꯠꯅꯕꯗ ꯃꯇꯝ ꯌꯥꯝ ꯆꯪꯉꯦ ꯑꯇꯣꯞꯄ ꯄꯦꯁꯦꯟꯁꯨ ꯃꯌꯥꯝ ꯂꯥꯛꯑꯦ ꯇꯦꯠꯏꯇꯨꯅ ꯌꯝꯃꯕꯅꯤꯅ ꯊꯕꯛ ꯑꯗꯨꯝ ꯆꯤꯜꯂꯦ ꯄꯨꯡ-ꯄꯨꯡꯗꯣ ꯑꯩꯗꯣ ꯑꯅꯤ ꯃꯈꯥꯏꯗ ꯍꯟꯕꯅꯦꯕ
ꯎꯝ
ꯑꯗꯨꯝ ꯃꯇꯝꯗꯣ ꯈꯪꯍꯧꯗ꯭ꯔꯦ ꯑꯅꯤ ꯃꯈꯥꯏꯗꯨꯗ ꯊꯕꯛꯇꯣ ꯁꯨꯝ ꯂ ꯁꯤꯟꯕꯒꯤ ꯑꯩꯗꯨ ꯊꯣꯛꯄ ꯌꯥꯗꯗꯅ ꯑꯍꯨꯝ-ꯑꯍꯨꯝ ꯃꯈꯥꯏ ꯇꯥꯁꯟꯗꯣꯛꯈ꯭ꯔꯦ ꯑꯗꯨꯗꯒꯤ ꯑꯅꯤ ꯃꯈꯥꯏꯗ ꯍꯟꯗꯧꯅꯤ ꯑꯩꯩꯅ ꯁꯨꯝ ꯂꯩꯊꯔꯒꯦꯗꯅ ꯂꯩꯊꯔꯦ ꯏꯅꯥꯎꯅꯨꯄꯤ ꯂꯥꯛꯑꯒ ꯆꯪꯃꯤꯟꯅꯔꯒꯦꯅ ꯃꯔꯤ ꯃꯈꯥꯏꯗ ꯑꯣꯏꯅ ꯍꯜꯂꯛꯏ ꯑꯩꯁꯦ
ꯑꯗꯣ ꯅꯣꯏꯅ ꯃꯅꯤ ꯃꯈꯥꯏ ꯍꯥꯏꯔꯁꯨ ꯑꯅꯤ ꯃꯈꯥꯏ ꯊꯥꯟꯀꯥꯟꯗꯗꯤ ꯑꯇꯣꯞꯄ ꯏꯁꯇꯥꯐꯇꯤ ꯂꯩꯍꯧꯕ꯭ꯔꯥ ꯅꯠꯇ꯭ꯔꯒ ꯂꯩꯍꯧꯗꯕ꯭ꯔꯥ
ꯂꯩ ꯏꯁꯇꯥꯐ ꯑꯅꯤ ꯂꯩ ꯑꯩꯈꯣꯏ ꯑꯍꯨꯝꯅꯦꯕ
ꯎꯝ
ꯑꯩꯅ ꯑꯃꯨꯛ ꯑꯌꯨꯛꯀꯤ ꯄꯨꯡ ꯇꯔꯨꯛ ꯃꯈꯥꯏꯗꯒꯤ ꯇꯥꯕ ꯑꯅꯤ ꯃꯈꯥꯏꯐꯧ ꯃꯣꯏꯅ ꯄꯨꯡ ꯃꯥꯄꯜꯗꯒꯤ ꯃꯉꯥ ꯐꯧ ꯇꯥꯕ
ꯑꯣ
ꯁꯨꯃꯥꯏꯅ ꯇꯧꯋꯦ
ꯑꯗ ꯅꯨꯄꯤ ꯑꯃꯅ ꯅꯣꯏ ꯄꯨꯃꯤꯟꯅꯔꯤꯕ ꯏꯁꯇꯥꯐ ꯑꯃꯅ ꯄꯨꯡ ꯀꯌꯥꯗꯅ ꯅꯣꯏ ꯑꯅꯤꯁꯦ ꯄꯨꯡꯗ ꯑꯗꯨ ꯄꯨꯏ ꯍꯥꯏꯔꯦꯗꯅ
ꯑ
ꯑꯃꯅ ꯄꯨꯡ ꯀꯌꯥꯗꯒꯤꯃꯨꯛ
ꯑꯩ ꯃꯣꯏ ꯑꯅꯤꯅꯤ ꯆꯞ ꯃꯥꯟꯅꯅ ꯄꯨꯡ ꯃꯥꯄꯜꯗꯩꯅ ꯃꯉꯥꯐꯥꯎ
ꯎꯝ
ꯑꯩꯒꯤꯅ ꯇꯣꯉꯥꯟꯕ
ꯑꯗꯣ ꯍꯌꯦꯡꯋꯥꯏ ꯔꯣꯇꯦꯁꯟ ꯂꯩꯔꯛꯀꯗ꯭ꯔꯣ ꯅꯠꯇ꯭ꯔꯒ ꯂꯩꯔꯔꯣꯏꯗ꯭ꯔꯣ ꯑꯗꯨꯃꯥꯏꯅ ꯑꯗꯨꯝ ꯇꯧꯔꯗꯣꯏꯔꯣ
ꯂꯩꯔꯛꯀꯅꯤ ꯍꯌꯦꯡꯐꯧ ꯑꯩ ꯄꯨꯡ ꯇꯔꯨꯛ ꯃꯈꯥꯏ ꯆꯠꯀꯅꯤ ꯍꯧꯖꯤꯛꯇꯒꯤꯗꯤ ꯅꯨꯄꯤ ꯑꯃ ꯅꯃꯨꯛ ꯇꯔꯨꯛ ꯃꯈꯥꯏꯒꯤ ꯁꯤꯜꯂꯅꯤ ꯑꯩ ꯑꯃꯨꯛ ꯃꯥꯄꯟꯗ ꯆꯠꯂꯅꯤ ꯑꯗꯨꯃꯥꯏꯅ ꯇꯧꯔꯛꯀꯅꯤ
ꯑ ꯅꯣꯏ ꯁꯄꯜ ꯈꯣꯕ ꯆꯠꯄꯒꯤ ꯒꯥꯔꯤ ꯃꯆꯥꯗ ꯆꯠꯄꯔꯣ ꯒꯥꯔꯤ ꯑꯆꯧꯕꯗ ꯆꯠꯄꯔꯣ ꯃꯣꯏꯅ ꯒꯥꯔꯤ ꯊꯥꯎꯒꯤ ꯄꯩꯁꯥ ꯅꯨꯡꯁꯥ ꯀꯩꯀꯥ ꯂꯣꯏꯅ ꯄꯤꯕ꯭ꯔꯣ ꯀꯃꯥꯏꯅ ꯇꯧꯒꯦ
ꯒꯥꯔꯤ ꯃꯆꯥꯗ ꯆꯠꯂꯦ ꯃꯣꯏ ꯊꯥꯎꯗꯣ ꯉꯁꯥꯏ ꯄꯤꯒꯦꯗꯤ ꯍꯥꯏꯌꯧꯕꯅꯦ ꯑꯗꯨ ꯄꯤꯕ꯭ꯔꯥ ꯄꯤꯗꯕ꯭ꯔꯗꯤ ꯑꯩꯗꯤ ꯈꯪꯗ꯭ꯔꯦ
ꯁꯦꯝꯄꯜ ꯊꯣꯝꯕ ꯍꯥꯏꯁꯦ ꯌꯨꯝꯊꯣꯡ ꯈꯨꯗꯤꯡꯒꯤ ꯆꯪꯉꯒ ꯐꯣꯡꯗꯣꯏꯔꯣ ꯅꯠꯇ꯭ꯔꯒ
ꯅꯠꯇꯦ ꯐꯣꯟ ꯂꯥꯛꯀꯗꯣꯏꯅꯦ ꯑꯩꯈꯣꯏꯗ ꯍꯥꯟꯅ ꯂꯧꯕꯤꯌꯣꯅ ꯑꯗꯨꯗ ꯂꯣꯀꯦꯁꯟꯗꯨꯗ ꯆꯠꯇꯣꯏꯕ ꯑꯩꯈꯣꯏꯅ ꯃꯣꯏ ꯃꯌꯨꯝꯗꯨꯗ
ꯅꯨꯄꯤ ꯒꯤꯔꯣ ꯅꯨꯄꯥ ꯒꯤꯔꯣ ꯅꯣꯢ ꯉꯁꯥꯢ ꯂꯧꯔꯨꯕ ꯁꯦꯝꯕꯜꯗꯤ
ꯅꯨꯄꯤꯒꯤꯅꯦ ꯌꯨꯔꯤꯟ ꯁꯦꯝꯄꯜꯅꯤꯗ
ꯑꯣ ꯑꯗꯨꯒꯤ ꯅꯣꯏꯅ ꯌꯨꯝꯗꯒꯤ ꯂꯧ ꯆꯠꯄꯗꯨꯒ ꯃꯁꯥꯅ ꯀ꯭ꯂꯤꯅꯤꯛꯇ ꯂꯥꯛꯑꯒ ꯊꯕꯛ ꯇꯦꯁ ꯇꯧꯕꯗꯨꯒ ꯄꯩꯁꯥꯗꯤ ꯀꯃꯥꯏ-ꯀꯃꯥꯏꯅ ꯇꯧꯋꯤ ꯀꯃꯥꯏꯅ
ꯆꯞ ꯃꯥꯟꯅꯩꯌꯦ ꯄꯩꯁꯥꯗꯤ ꯑꯗꯣ ꯌꯨꯝꯗꯒꯤ ꯂꯧꯕꯁꯤꯅ ꯌꯨꯝꯗ ꯂꯥꯛꯄꯤꯕꯒꯤ ꯑꯩꯈꯣꯏ ꯒꯥꯔꯤ ꯊꯥꯎ ꯇꯤꯡꯉꯤꯅꯤ ꯑꯩꯈꯣꯏꯒꯤ ꯂꯦꯞ ꯊꯥꯗꯣꯛꯑ ꯑꯃ ꯂꯥꯛꯏꯅꯤ ꯑꯗꯨꯅ ꯍꯣꯝ ꯚꯤꯖꯤꯠ ꯆꯥꯔꯖ ꯂꯧꯋꯦ
ꯍꯣꯝ ꯕꯤꯖꯤꯠ ꯆꯥꯔꯁ ꯆꯠꯂꯤ ꯃꯐꯝꯗꯣ ꯀꯩꯁꯨ ꯌꯥꯝ ꯂꯥꯞꯄꯗꯤ ꯑꯣꯏꯗꯦꯗꯅ ꯑꯗꯨꯒꯤ ꯂꯨꯄꯥ ꯀꯌꯥꯃꯨꯛꯀ ꯍꯥꯞꯒꯦ
ꯍꯧꯖꯤꯛꯁꯦ ꯑꯗꯨꯒꯤ ꯄꯩꯁꯥ ꯃꯁꯤꯡꯗꯣ ꯂꯦꯞꯇꯔꯤ ꯉꯁꯤ ꯆꯠꯂꯨꯕꯗꯨꯁꯨ ꯍꯣꯝ ꯚꯤꯖꯤꯠ ꯆꯥꯔꯖ ꯂꯧꯔꯛꯇꯦꯕ
ꯑꯝ
ꯍꯥꯏꯗꯤ ꯑꯍꯥꯟꯕ ꯑꯣꯏꯕꯅꯤꯅ ꯑꯗꯨ ꯃꯊꯪꯗꯒꯤꯗꯤ ꯂꯧꯔꯅꯤ
ꯄꯥꯒꯗꯤ ꯀꯔꯤ ꯀꯔꯤ ꯇꯦꯁ ꯇꯧꯕꯒꯤꯅ ꯍꯡ ꯂꯧꯧꯔꯤꯗꯣ ꯍꯡ ꯌꯦꯡꯁꯤꯦꯜ ꯂꯧꯧꯔꯒ ꯀꯔꯤ ꯀꯔꯤ ꯀꯔꯝꯕ ꯇꯦꯁ ꯇꯧꯕ ꯌꯥꯒꯦ
ꯀꯔꯤ
ꯅꯨꯄꯤꯗꯨꯗꯒꯤ ꯌꯨꯔꯤꯟ ꯂꯧꯔꯛꯢꯗꯣ ꯁꯦꯝꯄꯜ ꯂꯧꯔꯛꯢꯗꯣ
ꯎꯝ ꯎꯝ
ꯑꯗꯨꯗꯒꯤ ꯁꯦꯝꯄꯥꯜꯗꯨꯅ ꯌꯨꯔꯤꯟꯗꯨꯗꯒꯤ ꯀꯔꯤ ꯀꯔꯤ ꯌꯦꯡꯅꯤꯡ ꯌꯦꯡꯕꯒꯤꯅꯣ ꯃꯥꯅ ꯌꯨꯔꯤꯟ ꯇꯦꯁ ꯇꯧꯔꯤꯁꯦ
ꯌꯨꯔꯤꯟꯗꯣ ꯑꯇꯩ ꯃꯍꯤꯛ ꯌꯥꯎꯕ꯭ꯔꯥ ꯈꯣꯠꯄ꯭ꯔꯥ ꯒ꯭ꯂꯨꯀꯣꯁ ꯀꯩꯀꯥ ꯂꯣꯏꯅ ꯆꯦꯛ ꯇꯧꯕ ꯌꯥꯔꯦ ꯑꯜꯕꯨꯨꯃꯤꯟ ꯄ꯭ꯔꯣꯇꯤꯟ ꯑꯁ ꯑꯗꯨ ꯌꯥꯝ ꯁꯥꯡꯉꯦꯗ ꯍꯥꯏꯕꯗ